ꯅꯨꯉꯥꯏꯔꯝꯕꯣ
ꯅꯪꯗꯤ
ꯎꯨꯗꯕꯒ ꯀꯨꯏ
ꯌꯥꯝ ꯀꯨꯏꯔꯦ ꯅꯣꯡꯃ ꯎꯅꯁꯤꯔꯣ
ꯍꯣꯏ ꯀꯣꯏꯕ ꯆꯠꯁꯤꯅ ꯅꯣꯡꯃꯗꯤ ꯂꯪꯗꯕ ꯀꯣꯏꯔꯦ ꯀꯩꯁꯨ
ꯍꯣꯏ ꯆꯥꯛꯀ ꯆꯥꯔꯒ ꯑ ꯁꯤꯗꯒꯤ ꯊꯣꯡꯉ ꯄꯨꯔ ꯆꯠꯁꯦ
ꯍꯣꯏ ꯍꯣꯏ ꯇꯤꯐꯤꯟ ꯇꯤꯐꯤꯟ ꯐꯖꯅꯥ ꯄꯦꯛ ꯇꯧꯁꯦ
ꯍꯣꯏ ꯑꯥꯗ ꯊꯣꯡꯕꯅꯁꯨ ꯍꯦꯟꯅ ꯍꯥꯎꯗꯧꯕ ꯃꯥꯜꯂꯦ ꯑꯩꯗꯤ
ꯍꯣꯏ ꯑꯩꯈꯣꯏꯅ ꯍꯣꯏ ꯆꯠꯂꯒꯁꯨ ꯊꯣꯡꯕ ꯌꯥꯏ ꯑꯗꯨꯏꯁꯨ ꯒꯥꯔꯤ ꯂꯩꯇ꯭ꯔꯗꯤ ꯄꯨꯕꯗꯣ ꯅꯨꯡꯉꯥꯏꯇꯦꯕ ꯇꯦꯐꯤꯟ ꯄꯦꯛ ꯇꯧꯗ꯭ꯔꯗꯤ
ꯍꯣꯏ ꯑꯗꯨ ꯄꯩꯁꯥ ꯃꯌꯥꯝ ꯄꯥꯏꯔꯒ ꯀꯦꯕꯀꯨꯝꯕ ꯀꯧꯔꯒ ꯆꯠꯄ ꯅꯠꯇ꯭ꯔꯗꯤ ꯌꯥꯔꯣꯏꯗꯣꯢꯕ
ꯍꯣꯏ ꯍꯣꯢ ꯃꯥꯅꯦ
ꯎꯝ
ꯎꯝ
ꯅꯣꯡꯃꯗꯤ ꯑꯗꯨꯝ ꯂꯥꯡꯊꯣꯛꯄ ꯆꯠꯊꯣꯛꯁꯤꯀꯣ
ꯍꯣꯏ ꯀꯣꯏꯊꯣꯛꯁꯦ ꯀꯣꯏꯊꯣꯛꯇꯗꯤ ꯀꯩꯅꯣ ꯀꯣꯏꯊꯣꯛꯇ꯭ꯔꯒꯗꯤ ꯄꯨꯟꯁꯤ ꯃꯥꯜꯂꯣꯏꯗꯣꯏꯅꯤ
ꯍꯣꯏ ꯍꯣꯏ ꯃꯥꯅꯦ ꯃꯗꯨ ꯑꯣꯏꯔ ꯑꯣꯢꯗꯨꯢꯅꯦ
ꯅꯪꯗꯤ ꯀꯩꯗꯧꯔꯤꯅꯣ
ꯍꯧꯖꯤꯛꯇꯤ ꯑꯩꯗꯣ ꯄꯣꯊꯥꯔꯒ ꯂꯩꯌꯦ ꯑꯗꯨꯝ ꯐꯝꯔꯒ ꯃꯄꯥꯟꯗꯨꯁꯨ ꯂꯩꯗꯤ ꯂꯩꯅꯤꯡꯉꯦ ꯑꯗꯨ ꯑꯣꯢꯁꯨ ꯅꯨꯡꯁꯤꯠ ꯅꯨꯡꯁꯤꯠ ꯁꯤꯠꯃꯟꯕꯒꯤ
ꯁꯤꯀꯩꯅ ꯅꯣꯟꯇ ꯑꯣꯏꯒꯁꯤꯗꯤ ꯊꯕꯛ ꯃꯌꯥꯝ ꯇꯧꯕ꯭ꯔꯣ ꯅꯪ ꯄꯣꯊꯥꯔ ꯂꯩꯁꯤꯕꯣ
ꯑꯁ ꯑꯗꯨꯝ ꯁꯥꯕꯒꯤꯅꯤꯗ ꯕꯖꯥꯔ ꯆꯠꯂꯒ ꯍꯜꯂꯛꯑꯦ
ꯎꯝ ꯍꯧꯖꯤꯒꯥꯟꯁꯤꯕꯨ ꯀꯃꯥꯏ ꯀꯃꯥꯏꯅ ꯍꯥꯏꯗꯤ ꯑ ꯌꯥꯝꯅ ꯅꯨꯡꯉꯥꯏꯅ ꯂꯩꯔꯤꯕ꯭ꯔꯣ
ꯑꯗꯨꯝ ꯍꯧꯖꯤꯛꯀꯥꯟꯗꯤ ꯍꯣꯏ ꯂꯩꯕ ꯅꯨꯡꯉꯥꯏꯗꯤ ꯅꯨꯡꯉꯥꯏ ꯍꯧꯖꯤꯛ
ꯑꯣ ꯅꯪꯗꯤ ꯅꯪ ꯅꯪꯗꯤ ꯁꯝ ꯃꯆꯨꯗꯣ ꯀꯩ ꯃꯆꯨ ꯁꯡꯒꯦ
ꯒ꯭ꯔꯥꯗꯦꯟ ꯕ꯭ꯂꯣꯟꯅꯤ
ꯒꯣꯜꯗꯦꯟ ꯒꯣꯜ ꯖꯦ ꯁꯪꯕꯗꯥ ꯐꯖꯕ
ꯑꯗꯨꯝ ꯒ꯭ꯔꯦꯒꯦ ꯆꯠꯄ꯭ꯔꯥ ꯍꯥꯎꯇꯕ꯭ꯔꯣ ꯍꯦ ꯏꯅꯥꯎ ꯅꯨꯄꯤ ꯌꯦꯔꯨꯝ ꯌꯦꯔꯨꯝ ꯁꯅꯤꯁꯦ ꯇꯧꯕꯤꯌꯣ ꯎꯝ ꯑꯦ ꯑꯦ ꯏꯅꯥꯎ ꯅꯨꯄꯤꯗꯣ ꯆꯥꯛ ꯂꯥꯝꯃꯦ ꯍꯥꯏꯕ ꯑꯗꯨ ꯑꯣꯏꯔꯒ ꯍꯣꯏ ꯏꯅꯥꯎꯅꯨꯄꯤ ꯑꯅꯤ ꯂꯩ ꯑꯩ ꯍꯧꯖꯤꯛꯅ ꯏꯅꯥꯎ ꯅꯨꯄꯤ ꯌꯥꯝꯃꯅ ꯂꯩꯅꯤꯡꯗ꯭ꯔ ꯌꯨꯝꯗ
ꯍꯣꯏ ꯅꯪ ꯅꯅꯥꯎꯄꯤ ꯌꯥꯝ ꯂꯥꯡꯒꯟꯕꯗꯣ ꯃꯥꯜꯂꯦ ꯑꯩꯅ ꯁꯤꯗ ꯎꯏꯌꯦ ꯃꯥꯗꯣ ꯆꯠꯄ
ꯍꯣꯏ ꯍꯥꯟꯅ ꯑꯗꯨꯝ ꯇꯧꯕꯅꯦ
ꯀꯩꯅꯣ ꯃꯥꯅ ꯀꯣꯏꯆꯠ ꯆꯠꯂꯒ ꯑꯗꯨꯝ ꯂꯩꯁꯤꯕꯣ ꯃꯥꯏ ꯄꯨꯟꯁꯤꯁꯤꯕꯣ
ꯈꯪꯉꯦ ꯍꯣꯏ ꯑꯗꯨꯝ ꯀꯣꯏꯔꯒ ꯆꯠꯂꯒ ꯂꯩꯅꯤꯗꯣ ꯅꯨꯡꯗꯥꯡ ꯇꯨꯝꯔꯝꯗꯥꯏꯔꯦꯛꯀꯤ ꯆꯥꯛ ꯆꯥꯅꯤꯡꯉ ꯈꯛꯇ ꯂꯥꯛꯌꯦ ꯅꯨꯄꯥꯒ ꯍꯦꯛ ꯉꯝꯕꯅꯦ ꯏꯅꯥꯎꯅꯨꯄꯤꯗꯣ
ꯑꯁ ꯀꯩꯅꯣ ꯃꯥꯅ ꯇꯧꯔꯤꯁꯤꯕꯣ ꯌꯥꯝ ꯑꯁ ꯁꯤꯕꯨ ꯀꯩꯅꯣ ꯃꯥꯅ ꯇꯧꯔꯤꯁꯤꯕꯨ ꯀꯣꯂꯦꯖꯀ ꯑꯃ ꯆꯠꯇ꯭ꯔꯕꯣ ꯃꯥꯕꯣ
ꯑꯁ ꯀꯣꯂꯦꯖ ꯆꯠꯇ꯭ꯔꯦ ꯀ꯭ꯂꯥꯁ ꯆꯠꯂꯣꯁꯨ ꯆꯠꯄ ꯌꯥꯗꯦ ꯀꯔꯤꯒꯤꯔꯥ ꯈꯪꯗꯦ
ꯌꯥꯝ ꯉꯥꯎꯁꯟꯅꯔꯦꯃꯦ ꯁꯤꯕꯨ ꯈꯔ ꯋꯥꯔꯛꯇꯕ ꯌꯥꯔꯔꯣꯏꯀꯣ ꯅꯪ ꯋꯥꯔꯛ ꯑꯣ ꯍꯥꯏꯔꯒ ꯁꯨꯡꯋꯥ ꯋꯥꯔꯛꯇ꯭ꯔ ꯃꯥꯜꯂꯦꯗ
ꯍꯣꯢ ꯀꯪꯗꯔꯦ ꯢꯅꯥꯎꯅꯨꯄꯤꯁꯦ ꯖꯥꯠ ꯖꯥꯠ ꯑꯗꯨꯝ ꯇꯨꯌꯦ
ꯍꯣꯢ ꯐꯥꯕꯨꯗꯤ ꯐꯖꯔꯛꯆꯅꯤꯗ ꯑꯉꯥꯡ ꯑꯣꯏ ꯇꯧꯔꯤꯅꯦ ꯃꯥꯕꯨꯗꯤ
ꯎꯝ ꯑꯉꯥꯡ ꯑꯣꯏꯔꯤꯌꯦ ꯑꯗꯣ ꯆꯍꯤꯁꯨ
ꯍꯣꯏ
ꯍꯣꯏ
ꯑꯩꯁꯦ ꯍꯧꯖꯤꯛꯀꯥꯟꯁꯤꯁꯨ ꯁꯝ ꯁꯪꯒꯦ ꯇꯧꯅꯦ ꯑꯗꯣ ꯁꯝ ꯁꯪꯕꯁꯦ ꯌꯥꯝꯅ ꯐꯠꯇꯦ ꯍꯥꯏꯕ ꯁꯝꯁꯦ ꯌꯥꯝꯅ ꯐꯔꯛꯇꯦ ꯍꯥꯏꯕ ꯀꯨꯏꯔꯀꯥꯟꯗ
ꯍꯣꯏꯗ ꯍꯧꯖꯤꯛ ꯁꯥꯛꯇꯣ ꯀꯩꯅꯣꯝꯃ ꯇꯧꯕꯅꯦ ꯃꯨꯔꯛꯑꯗꯤ ꯑꯩꯗꯤ
ꯍꯣꯏ ꯑꯗꯣ ꯑꯩꯁꯨ ꯍꯥꯟꯅ ꯁꯝ ꯁꯪꯉꯝꯃꯦ ꯑꯗꯨꯒ ꯃꯇꯝꯗꯨꯗꯤ ꯀꯩꯁꯨꯝ ꯇꯧꯗꯦ ꯍꯦꯛ ꯁꯪꯕꯒꯗꯤ ꯀꯩꯝ ꯇꯧꯗꯦꯕ ꯑꯗꯨꯒ ꯍꯧꯖꯤꯛꯁꯤꯅ ꯁꯝꯁꯦ ꯌꯥꯝ ꯐꯠꯇ꯭ꯔꯦ ꯁꯝ ꯁꯥꯡꯕꯐꯥꯎ ꯍꯦꯟꯗ꯭ꯔꯦꯕ ꯀꯛꯊꯠꯂꯨꯕꯗꯒꯤ
ꯍꯣꯏ ꯑꯩꯗꯣ
ꯍꯥꯟꯅꯗꯤ ꯈꯔ
ꯑꯩꯒꯤ ꯁꯝꯗꯣ ꯎꯝ ꯑꯩꯒꯤ ꯁꯝꯗꯣ ꯌꯥꯝꯅ ꯀ ꯑꯣꯏ ꯀꯨꯖꯤ ꯑꯣꯏꯔꯝꯅꯤꯕ ꯑꯗꯨ ꯑꯣꯏꯔꯁꯨ ꯍꯥꯞꯇ꯭ꯔꯗꯤ ꯅꯨꯡꯉꯥꯏꯇꯦꯕ ꯑꯩꯒꯤꯗꯤ
ꯍꯣꯏ ꯑꯁ ꯈꯪꯗ꯭ꯔꯦꯗ ꯁꯝꯒꯁꯦ ꯄꯩꯁꯥ ꯈꯔ ꯂꯩꯔꯒ ꯐꯖꯅ ꯁꯦꯝꯅꯤꯡꯉꯦ
ꯍꯣꯏ ꯃꯥꯅꯤ
ꯁꯦꯂꯨꯟꯗꯒ ꯆꯪꯉꯒ
ꯍꯣꯏ
ꯈꯪꯗꯔ꯭ꯦ ꯗ ꯇꯧꯔꯤꯁꯤ ꯍꯧꯖꯤꯛꯀꯥꯟꯗꯤ ꯄꯩꯁꯥꯒꯤ ꯊꯕꯛ ꯉꯥꯛꯇ ꯉꯥꯏꯔꯦ ꯉꯁꯤꯁꯦ ꯅꯣꯡꯁꯥ ꯁꯥꯔꯒ ꯅꯣꯡ ꯆꯨꯕꯒꯤ ꯔꯦꯟꯕꯣꯁꯨ ꯊꯣꯛꯂꯛꯑꯦ ꯅꯪꯗꯤ ꯎꯔ ꯎꯗ꯭ꯔꯣ ꯎꯔꯦ
ꯁꯥꯏꯗ ꯎꯝ ꯁ꯭ꯋꯥꯏꯗ ꯎꯔꯝꯃꯦ ꯑꯩꯗꯣ
ꯃꯣꯏꯅ ꯔꯦꯟꯕꯣꯖꯤ ꯁꯚꯦꯟ ꯀꯂꯔ ꯂꯩ ꯍꯥꯏꯕꯅꯦ ꯑꯗꯣ ꯑꯩꯈꯣꯏ ꯎꯕꯗꯗꯤ ꯑꯍꯨꯝ ꯈꯛꯇꯪ ꯎꯏꯀꯣ
ꯑ ꯏꯅꯧ ꯅꯨꯄꯤꯁꯨ ꯉꯁꯥꯏ ꯐꯣꯇꯣ ꯀꯥꯟꯅ ꯀꯥꯞꯔꯝꯕꯅꯦ
ꯑꯣ ꯁ꯭ꯋꯥꯏꯗ ꯁ꯭ꯋꯥꯏꯗꯁꯨ ꯑꯃꯨꯛ ꯀꯥꯞꯄꯝꯃꯦ ꯑꯗꯨ ꯑꯣꯏꯔꯝꯃꯅꯤ ꯑꯗꯨꯗꯤ
ꯑꯣ ꯃꯁꯛꯇꯣ ꯁꯥꯊꯤꯕ ꯃꯥꯟꯗ꯭ꯔꯣ ꯏꯅꯥꯎꯅꯨꯄꯤꯗꯣ
ꯍꯣꯏ ꯍꯣꯏ ꯃꯁꯛꯇꯨ ꯌꯦꯡꯕ ꯃꯇꯝꯗ ꯀꯤꯖꯕ ꯑꯃꯁꯨ ꯑꯣꯏ ꯍꯥꯏꯕ ꯃꯥꯁꯦ
ꯎꯝ ꯑꯗꯨꯃꯥꯏ ꯇꯧꯕꯅꯤ
ꯍꯣꯏ ꯑꯁ ꯃꯥꯗꯤ ꯄꯨꯔꯥ ꯕꯦꯔꯥ ꯇꯥꯏ ꯑꯗꯣ ꯅꯪꯗꯤ ꯅꯪꯗꯤ ꯀꯩ ꯐꯣꯟ ꯀꯩ-ꯀꯩ ꯐꯣꯟ ꯄꯥꯝꯒꯦ ꯅꯪ ꯍꯧꯖꯤꯛꯇꯤ ꯀꯩ ꯐꯣꯟ ꯄꯥꯏꯔꯤꯅꯣ
ꯍꯧꯖꯤꯛ ꯀꯥꯟꯗꯣ ꯑꯥꯏ ꯐꯣꯟꯗꯤ ꯄꯥꯏꯅꯤꯡꯕꯅꯦ ꯑꯩꯗꯣ
ꯅꯪꯁꯨ ꯑꯥꯏꯐꯣꯟ ꯄꯥꯝꯕ꯭ꯔꯣ ꯍꯥꯏꯁꯦ ꯎꯝ
ꯍꯣꯏ
ꯑꯩꯁꯨꯅꯦ ꯑꯥꯏ ꯐꯣꯟ ꯅꯪꯗꯤ ꯑꯥꯏꯐꯣꯟ ꯀꯔꯝꯕ ꯁꯦꯔꯤꯁ ꯄꯥꯝꯒꯦ
ꯑꯩꯗꯤ ꯄꯝꯃꯤ
ꯍꯣꯏ ꯁꯤꯛꯁꯇꯤꯟꯗꯩꯗꯤ ꯌꯥꯝ ꯐꯖꯔꯦꯀꯣ ꯃꯆꯨꯒꯗꯣ ꯒ꯭ꯔꯤꯟ ꯃꯆꯨꯒꯗꯤ ꯊꯤ ꯐꯖꯕꯅꯦ
ꯍꯣꯏ ꯃꯥꯅꯤ
ꯃꯥꯒꯤ ꯀꯦꯃꯦꯔꯥ ꯑꯅꯤꯈꯛꯇꯪ ꯄꯥꯟꯕꯤꯗꯣ ꯁꯇ꯭ꯔꯦꯠꯇ
ꯍ‌ꯣꯏ-ꯍꯣꯏ
ꯑꯗꯨꯒ ꯃꯆꯨ ꯒ꯭ꯔꯤꯟ ꯃꯆꯨꯗꯣ ꯑꯩ ꯅꯍꯥꯟ ꯎꯗ ꯉꯥꯏꯔꯤꯌꯦ ꯑꯗꯨ ꯊꯤ ꯐꯖꯩꯌꯦ ꯌꯥꯝ ꯑꯗꯣ ꯏꯂꯚꯦꯟꯒꯨꯝꯕ ꯇꯨꯋꯦꯜꯕꯀꯨꯝꯕꯁꯤꯗꯤ ꯄꯥꯝꯗꯦꯗ
ꯍꯣꯏ ꯏꯂꯚꯦꯟ ꯇꯨꯋꯦꯜꯕꯇꯤ ꯄꯥꯝꯅꯗꯔ꯭ꯦ ꯁꯚꯦꯟꯇꯤꯟ ꯑꯣꯏꯗꯤ ꯁꯚꯦꯟꯇꯤꯟ ꯑꯣꯏꯅ ꯄꯥꯏꯈ꯭ꯔꯕꯅ ꯄꯥꯝ ꯐꯥꯔꯦ
ꯍꯣꯏ ꯑꯗꯣ ꯁꯚꯦꯟꯇꯤꯟ ꯍꯟꯇꯛ ꯑꯃ ꯑꯅꯧꯕ ꯃꯣꯗꯦꯜ ꯑꯗꯨꯗꯣ ꯐꯖꯕ꯭ꯔꯅꯦ
ꯎꯝ ꯑꯗꯨꯗꯤ ꯄꯥꯝꯗꯦ
ꯑꯩꯁꯨ ꯄꯥꯝꯗꯦ ꯖꯣꯀꯔ ꯌꯥꯝ ꯃꯥꯜꯂꯦ ꯍꯥꯏꯕ ꯑꯗꯨꯗꯣ
ꯎꯝ ꯌꯥꯝꯅ ꯎꯝ ꯎꯝ ꯍꯣꯏ ꯃꯗꯨꯗꯤ ꯌꯥꯝꯅ ꯁꯅꯥꯄꯣꯠ ꯃꯥꯜꯂꯦ ꯍꯥꯏꯗꯤ ꯃꯒꯨꯟ ꯂꯩꯇꯦꯕ ꯃꯣꯗꯦꯜ ꯀꯔꯤ ꯀꯔꯥ ꯍꯥꯏꯔꯁꯨ
ꯑꯗꯨꯅꯦ ꯍꯥꯏꯁꯦ ꯁꯤꯀꯁꯇꯤꯟꯅ ꯐꯩꯕ
ꯍꯣꯏ
ꯍ
ꯍ ꯎꯝ ꯑꯗꯨꯗꯣ ꯅꯝ
ꯃꯟꯗ
ꯆ ꯀꯩ
ꯎꯝ ꯍꯣꯏ ꯅꯪꯒꯤꯁꯨ ꯃꯈꯣ ꯌꯥꯅꯤ
ꯑ ꯀꯃ ꯂꯅꯦ
ꯎꯝ
ꯄ ꯄꯨꯁꯤꯁꯣꯏ ꯑ ꯅꯪꯗꯣ ꯀꯩꯗꯧꯔꯤꯒꯦ ꯍꯧꯖꯤꯛꯇꯤ
ꯌꯦꯔꯨꯝ ꯐꯨꯠꯂꯒ ꯆꯥꯔꯁꯤꯔ ꯈꯟꯕ ꯆꯥꯛ ꯆꯥꯅꯤꯡꯉ‌ꯦ
ꯑꯩꯈꯣꯏꯒꯤ ꯋꯥꯔꯗꯦꯟꯁꯤꯅ ꯊꯣꯔꯛꯂꯒ ꯀꯣꯏꯂꯥꯑꯣ ꯂꯥꯎ ꯂꯩꯔꯦ ꯁꯤꯗ
ꯥꯏ ꯅꯨꯡꯉꯥꯏꯔꯛꯇ꯭ꯔꯦ ꯍꯥꯏꯕꯤꯌꯣꯅꯤ
ꯀꯩꯅꯣ ꯍꯥꯏꯥꯟꯗ ꯀꯣꯏꯔꯥꯎ ꯂꯥꯎꯔꯤꯁꯤꯕꯣ
ꯅꯣꯏ ꯃꯃꯥꯣ
ꯅꯠꯇꯦꯗ ꯑꯩꯈꯣꯏ ꯑꯩꯈꯣꯏꯒꯤ ꯋꯥꯔꯗ ꯑꯗꯨꯝ ꯂꯩ ꯑꯗꯨꯗꯤ
ꯍꯂꯣ
ꯑꯩꯖ‌ꯦ ꯃꯅꯨꯡꯗ ꯃꯅꯨꯡꯗ ꯑꯝꯗ ꯆꯪꯒꯦꯀꯣ
ꯍꯣꯏ ꯍꯣꯏ ꯆꯉ ꯆꯔꯤ ꯅꯨꯡꯉꯥꯏꯇꯦ
ꯗꯤ ꯑꯗꯨ ꯃꯥꯏ ꯇꯧꯕꯅꯦ
ꯍꯜꯂꯣ
ꯇꯕꯣ ꯎꯝ ꯥꯏ ꯥꯏ
ꯅꯨꯡꯁꯤꯠꯁꯦ ꯈꯔ ꯐꯔꯕꯣ ꯁꯤꯠꯄ ꯑꯩꯗꯤ
ꯅꯪꯒꯤ ꯃꯈꯣꯟ ꯐꯖ ꯐꯖꯅ ꯇꯥꯗꯦꯕ
ꯑꯩꯗꯤ ꯍꯣꯁꯇꯦꯔꯥꯖꯥꯏꯌꯦ
ꯑꯣ ꯃꯃꯥ ꯍꯕ ꯀꯣꯏꯔꯛꯑꯣ ꯍꯥꯏꯗꯅ ꯏꯟꯁꯥꯡ ꯑ ꯍꯥꯎꯕ ꯊꯨꯔꯒ
ꯑꯣ ꯑꯩ ꯍꯥꯏꯕꯅꯦ ꯑꯗꯣ ꯍꯧꯖꯤꯛꯀꯥꯟꯗꯤ ꯊꯣꯡꯗ꯭ꯔꯕ ꯃꯥꯜꯜꯂꯤ ꯄꯤꯔꯛꯇꯦ ꯅꯍꯥꯟꯕꯨꯗꯤ ꯄꯤꯔꯝꯕꯅꯦ ꯄꯥꯛꯅꯝꯒ ꯃꯌꯥꯟ ꯃꯌꯥꯟ ꯊꯣꯡꯕ
ꯍ ꯌꯥꯝ ꯍꯥꯎꯅꯤ ꯑꯗꯨꯏꯗꯤ
ꯑꯧ ꯌꯥꯝ ꯍꯥꯎꯋꯦ ꯄꯥꯛꯅꯝ ꯅꯪ ꯄꯥꯛꯅꯝ ꯆꯥꯕ ꯅꯠꯇ꯭ꯔꯣ
ꯄꯝꯖꯥꯏꯌꯦꯦ
ꯅꯪ ꯈ꯭ꯋꯥꯏ ꯄꯥꯝꯖꯕ ꯍꯟꯁꯥꯡꯁꯦ ꯀꯩꯅꯣ
ꯑꯩꯗꯤ ꯉꯥ ꯄꯥꯝꯃꯦ ꯑꯩꯅ ꯈ꯭ꯋꯥꯏꯗꯒꯤ ꯄꯥꯝꯕꯗꯤ
ꯉꯥ ꯄꯥꯝꯃꯦ
ꯍꯣꯏ
ꯑꯁ ꯑꯩꯗꯤ ꯍꯋꯥꯏ ꯉꯥ ꯉꯥ ꯆꯥꯔꯦ ꯆꯩꯒ ꯆꯠꯄꯗ ꯑꯗꯨꯒ ꯍꯥ ꯃꯔꯔ ꯎꯗꯣ
ꯎꯝ
ꯍꯥꯎꯗꯗ ꯈꯅꯥꯎꯒꯤꯗꯨꯗ ꯄꯟꯕ ꯅꯠꯇꯦꯕ ꯄꯨꯔꯥ ꯊꯤꯜꯂꯒ ꯂꯩꯗꯅ ꯇ꯭ꯋꯤꯖꯔꯅ ꯇꯧꯔ ꯁꯠꯂꯤꯅꯦ
ꯁ ꯌꯥꯝ ꯅꯥꯔ ꯌꯥꯝꯨꯔꯗꯤ
ꯍꯣꯏ ꯑꯗꯨꯗꯒꯤ ꯑꯩ ꯉꯥ ꯆꯥꯕ ꯐꯤꯖꯈ꯭ꯔꯦ ꯑꯗꯣ
ꯑꯣ ꯇꯣꯏꯗꯤ ꯆꯥꯕ ꯀꯤꯔꯝꯅꯤꯕ
ꯦ ꯃꯦꯠꯇꯗꯤ ꯆꯥꯕ ꯌꯥꯗꯦ ꯑꯩꯗꯤ ꯌꯥꯝ ꯄꯟꯒꯜꯂꯦꯕ ꯃꯔꯨꯗꯣ
ꯎꯝ ꯑꯗꯨꯌꯦ
ꯅꯗꯤ ꯐꯖꯅ ꯍꯩꯔꯤꯕ ꯅꯠꯇ꯭ꯔꯣ ꯆꯥꯕꯗꯣ
ꯆꯥꯕꯗꯤ ꯍꯦꯛꯁꯦ ꯑꯗꯨ ꯑꯣꯏꯔꯁꯨ ꯃꯔꯥꯡ ꯃꯔꯛꯇ ꯄꯥꯜꯂꯗꯤ ꯀꯤꯕꯗꯤ ꯀꯤꯌ‌ꯦ ꯍꯥꯏꯕꯗꯤ ꯈꯅꯥꯎꯗꯣ ꯅꯥꯕ ꯇꯧꯋꯦꯕ
ꯍꯣꯏ ꯑꯗꯨꯕꯨꯗꯤ ꯉꯥꯅꯦ ꯍꯋꯥꯏ ꯊꯔꯥꯛꯅꯦ ꯑꯗꯩ ꯀꯣꯕꯤ ꯂꯩꯗꯣ ꯑꯗꯨꯒ ꯇꯧꯕꯗꯣ ꯍꯥꯎꯗꯤ ꯍꯥꯎꯕꯅꯦ ꯈꯨꯍꯥꯎ ꯑꯃ ꯇꯧꯕꯅꯦ
ꯍꯣꯏ ꯍꯣꯏ ꯃꯥꯅꯦ
ꯑꯂꯨ ꯑꯃ ꯑꯉꯥꯡꯕꯗꯣ ꯈꯪꯕ꯭ꯔꯥ
ꯍꯣꯏ
ꯑꯗꯨꯗꯨꯒ ꯊꯣꯡꯕ ꯑꯁ ꯈꯨꯍꯥꯎ ꯃꯥ
ꯍꯣꯏ ꯌꯥꯝ ꯍꯥꯎꯋꯦ
ꯍꯣꯏ ꯑꯗꯨꯗꯣ ꯅꯪ ꯀꯩꯅꯣꯗꯗꯤ ꯏꯟꯖꯥꯡ ꯅꯥꯄꯤꯗꯗꯤ ꯀꯔꯝꯕꯅ ꯍꯥꯎꯒꯦ
ꯅꯪ ꯏꯟꯖꯥꯡ ꯅꯥꯄꯤꯒꯤꯗꯤ ꯕꯤꯟꯁꯀꯨꯝꯕ ꯇꯣꯃꯦꯇꯣ
ꯍꯪꯒꯥꯝ ꯍꯪꯒꯥꯝ ꯆꯥꯅꯤꯡꯗ꯭ꯔꯣ ꯅꯪ
ꯍꯪꯒꯥꯝꯗꯣ ꯑꯩꯗꯤ ꯐ꯭ꯂꯥꯋꯔ ꯊꯣꯛꯄꯒꯤ ꯃꯇꯝꯗꯣ
ꯑꯥ
ꯃꯗꯨꯅ ꯍꯥꯎꯋꯦ ꯍꯥꯏꯕꯗꯤ ꯃꯇꯣꯟ ꯃꯇꯣꯟ ꯆꯥꯕꯗꯣ
ꯑꯥ ꯑꯗꯨꯗꯣ ꯃꯣꯔꯣꯛ ꯃꯦꯠꯄꯒ ꯆꯥꯕꯖꯨ ꯌꯥꯝ ꯍꯥꯎꯕ ꯑꯁ ꯃꯅꯥ ꯑꯆꯧꯕꯗꯨꯗꯤ ꯑꯣꯛꯀꯗꯧꯒꯗꯕꯅꯤ ꯀꯩꯅꯣ
ꯍꯣ ꯍꯣꯏ ꯃꯥꯅꯦ
ꯑꯗꯨꯒ ꯍꯪꯒꯥꯝ ꯆꯥꯝꯐꯨꯗꯤ ꯆꯥꯕ꯭ꯔꯣ
ꯍꯪꯉꯝ ꯆꯝꯐꯨꯗꯤ ꯆꯠꯂꯦ ꯍꯣꯏ
ꯑꯗꯨ ꯌꯥꯝ ꯍꯥꯎꯋꯦ ꯍꯪꯒꯥꯝ ꯆꯝꯐꯨꯠ ꯇꯣ
ꯍꯣꯏ ꯅꯣꯡꯃꯗ ꯑꯩꯈꯣꯏꯒꯤ ꯑꯩꯈꯣꯏ-ꯑꯩꯈꯣꯏ ꯒ꯭ꯔꯨꯞꯁꯨ ꯎꯅꯗꯕ ꯀꯨꯏ ꯐꯖꯟ ꯊꯣꯡꯗꯥꯔꯒ ꯆꯥꯔꯁꯤꯅ ꯅꯣꯡꯃꯗꯤ
ꯆꯥꯔꯖꯦ ꯆꯥꯔꯖꯦ ꯍꯪꯒꯥꯝ ꯆꯧꯐꯨꯠꯀ ꯌꯥꯎꯔꯒ ꯀꯣꯕꯤ ꯆꯧꯐꯨꯠꯀ ꯌꯥꯎꯔꯒ
ꯍꯣꯏ ꯃꯥꯅꯦ
ꯑꯗꯨꯗꯤ ꯁꯥꯒꯨꯝꯕ ꯑꯃꯥ ꯊꯣꯡꯗꯔ꯭ꯗꯤ ꯌꯥꯔꯣꯏꯅꯦ ꯃꯤ ꯄꯨꯜꯂꯕꯅꯤꯅ
ꯍꯣꯏ ꯊꯨꯝꯗꯣꯏꯅꯤ
ꯑꯗꯣ ꯑꯩꯈꯣꯏ ꯃꯤꯖꯦ ꯀꯩ ꯄꯨꯜꯂꯒꯦ ꯄꯨꯜꯂꯦ ꯈꯜꯂꯅꯤ ꯑꯗꯨꯒ ꯃꯤꯖꯦ ꯑꯃ ꯑꯅꯤꯗꯤ ꯑꯗꯨꯝ ꯂꯩꯍꯧꯋꯦꯕ ꯍꯦꯛꯇ
ꯍꯦ ꯑꯩꯗꯤ ꯃꯗꯨꯅ ꯕꯤꯠ ꯂꯩꯇꯕꯅꯤ ꯋꯥ ꯉꯥꯡꯕ ꯀꯥꯟꯗ ꯍꯥꯏꯕꯗꯤ ꯑꯗꯨꯝ ꯑꯣꯛ ꯇꯥꯛ ꯄꯥꯎꯇꯥ ꯂꯩꯕ ꯃꯤ ꯑꯃꯒꯤ ꯑꯗꯨꯝ ꯂꯩꯒꯅꯤ ꯀ꯭ꯔꯤꯒꯤꯔꯥ ꯈꯪꯗꯦ ꯑꯩꯒꯤꯗꯤ
ꯑꯗꯨꯅꯦ ꯃꯤ ꯄꯨꯟꯕꯖꯤ ꯅꯨꯡꯉꯥꯏꯇꯔꯥ ꯈꯪꯗꯦ ꯍꯥꯏꯕ
ꯑꯈ‌ꯣꯏ ꯄꯨꯟꯕꯁꯤꯡꯗꯤ ꯑꯗꯨꯝ ꯄꯨꯜꯂꯒ ꯂꯩꯌ‌ꯦ ꯄꯨꯟꯗꯕ ꯁꯤꯡꯗꯣ ꯈꯔ ꯄꯨꯟꯁꯤꯜꯂꯛ ꯑ‌ꯣ ꯍꯥꯏꯕ ꯇꯥꯔꯦ
ꯑꯗꯨꯅꯤ ꯍꯥꯏꯖꯦ ꯅꯨꯡꯉꯥꯏꯅ ꯄꯨꯟꯒꯦ ꯍꯥꯏꯕꯒꯤ ꯋꯥꯈꯜ ꯂꯩꯇꯦ
ꯎꯝ ꯌꯥꯝꯅ ꯌꯦꯡꯇ ꯕꯤꯠ ꯂꯩꯗꯕ ꯃꯤꯕꯨ ꯑꯣꯏꯕ
ꯍ‌ꯣꯏ ꯑꯗ‌ꯨ ꯅ‌ꯪ ꯍꯪꯒꯥꯝꯒ ꯍꯋꯥꯏꯖꯥꯔꯒ ꯊꯣꯡꯕꯗꯤ
ꯍꯪꯒꯝꯒ ꯍꯋꯥꯏꯖꯔꯗꯤ ꯆꯥꯗꯔꯤ ꯇꯥꯕ꯭ꯔꯣ ꯅꯪꯒꯤꯃꯈ‌ꯣꯟ ꯇꯥꯔꯛꯇ꯭ꯔ‌ꯦꯕꯣ ꯅꯪꯒꯤ ꯅꯦꯋꯥꯛ ꯅꯨꯡꯉꯥꯏꯇꯕ꯭ꯔꯥ
ꯑꯧ ꯅꯪ ꯉꯥꯡꯕꯗꯣ ꯇꯥꯔꯨꯗ꯭ꯔꯦ ꯍꯪꯒꯥꯝꯒꯅꯦ ꯍꯋꯥꯏꯖꯥꯔꯒ ꯊꯣꯡꯕꯗꯣ ꯆꯥꯕ꯭ꯔꯣ
ꯑꯗꯨꯗꯤ ꯆꯥꯗꯔꯤ ꯆꯥꯗ꯭ꯔꯤꯌꯦ ꯍꯥꯎꯕ꯭ꯔꯣ ꯃꯗꯨꯗꯣ ꯇꯥꯕ꯭ꯔꯣ ꯇꯥꯕ꯭ꯔꯣ ꯑꯩꯗꯤ ꯇꯥꯗꯔꯤꯌ‌ꯦ ꯇꯥꯕꯂꯣ ꯇꯥꯗꯦꯕꯣ ꯑꯩꯗꯤ ꯇꯥꯕ꯭ꯔꯣ ꯅꯨꯡ ꯉꯥꯏꯔꯤꯕꯣ ꯇꯥꯕ꯭ꯔꯣ ꯇꯥꯗ꯭ꯔꯦ ꯑꯩꯗꯤ ꯇꯥꯔꯗꯤ ꯅꯣꯡꯃꯗ ꯑꯃꯨꯛꯀ ꯀꯣꯜ ꯇꯧꯔꯛꯑꯣ
ꯑꯗꯨꯑꯣꯏꯗꯤ ꯅꯪꯅ ꯇꯥꯔꯗꯤ ꯇꯥꯕ ꯃꯇꯝꯗ ꯑꯃꯨꯛꯀ ꯀ‌ꯣꯜ ꯇꯧꯔꯛ ꯑꯣ ꯑꯃꯨꯛꯀ ꯑꯗꯨꯅꯄꯣ ꯐꯣꯠꯅꯔꯁꯦ ꯅꯣꯡꯃꯗꯒꯤ ꯈꯥꯝꯃꯦꯀꯣ ꯑꯗꯨ ꯑꯩꯗꯤ